ꯑ ꯍꯜꯂꯣ ꯇꯥꯗꯦꯅꯦ ꯇꯥꯕ꯭ꯔꯥ
ꯍꯜꯂꯣ
ꯑꯣꯀꯦ ꯇꯥꯔꯦ ꯇꯥꯔꯦ ꯍꯧꯖꯤꯛꯇꯤ
ꯑ ꯀꯩꯅꯩꯅꯣ ꯇꯥꯏ ꯇꯥꯏ ꯑꯅꯤꯔ ꯈꯨꯝꯅ ꯀꯧꯕꯁꯨ ꯈꯨꯝꯅꯤꯌꯦ
ꯑꯣ ꯁꯤꯗꯤꯅ ꯐꯣꯟꯗꯣ ꯍꯧꯖꯤꯛꯇꯪ ꯇꯥꯕ
ꯎꯝ ꯃꯤ ꯈꯔꯗꯤ ꯁꯤꯔꯁꯨ ꯑꯗꯨꯝ ꯀꯣ ꯇꯧꯔꯛꯏꯕ ꯑꯗꯨꯒꯤ ꯃꯤ ꯀ꯭ꯔꯗꯤꯃꯦ ꯁꯤꯤꯔꯁꯨ ꯑ ꯑꯥ ꯑꯗꯨꯒꯤ ꯋꯥꯅꯤꯅ ꯑꯥꯈꯠꯄ ꯑꯗꯨ ꯅꯪ ꯁꯨ ꯁꯤꯔꯕ ꯍꯥꯏꯅ ꯈꯟꯕ
ꯑꯩ ꯁꯤꯅꯤꯉꯥꯏ ꯌꯥꯝ ꯋꯥꯠꯂꯤꯍꯦ
ꯍꯦ ꯃꯇꯝꯒ ꯃꯇꯝ ꯐꯠꯇꯕꯅꯦ ꯀꯨꯏꯅ ꯍꯤꯡꯉꯨꯅꯨ
ꯑꯦ ꯑꯩꯗꯤ ꯌꯥꯝ ꯀꯨꯏꯅ ꯍꯤꯡꯅꯤꯡꯉꯤꯍꯦ
ꯅꯣꯏ ꯀꯨꯏꯅ ꯍꯤꯡꯗꯨꯗꯤ ꯄ꯭ꯔꯤꯊꯤꯕꯤꯁꯤꯦ ꯑꯁ ꯋꯥꯏꯁꯤꯂꯕ ꯐꯒꯤ ꯇꯣꯅꯤ ꯐꯒꯤ ꯇꯣꯅꯤ ꯀ ꯄꯨꯟꯁꯤ ꯌꯥꯝ ꯁꯥꯡꯅ ꯍꯤꯡꯉꯨꯀꯣ
ꯅꯪꯁꯨ ꯍꯤꯡꯁꯦ ꯄꯨꯟꯁꯤ ꯁꯥꯡꯅ ꯍꯤꯡꯃꯤꯟꯅꯁꯦ ꯑꯩꯈꯣꯏ ꯃꯌꯥꯝ
ꯎꯝ ꯆꯥꯛꯗꯤ ꯆꯥꯔꯕꯣ ꯑꯌꯨꯛꯗꯤ
ꯆꯥꯗ꯭ꯔꯤꯑꯌꯦ ꯆ ꯑꯁꯤ ꯑꯁꯤ
ꯀꯩꯅꯣꯁꯨ ꯊꯦꯡꯗꯨꯗꯤ
ꯎꯝ
ꯍꯟꯖꯥꯡ ꯍꯥꯎꯗꯕꯒꯦꯔ ꯑꯦ ꯅꯨꯄꯤꯅꯕꯨ ꯑꯗꯨꯃꯥꯏꯅ ꯇꯧꯕ ꯍꯣꯠꯅꯕꯅꯦ
ꯎ ꯍ ꯀ
ꯂꯣꯏꯔꯦ ꯅꯨꯄꯤ ꯑꯁꯨꯛ ꯌꯥꯝ ꯇꯧꯔꯒ
ꯏꯟꯁꯥꯡ ꯏꯟꯁꯥꯡ ꯑꯍꯥꯎꯕ ꯂꯩꯇ꯭ꯔꯗꯤ ꯅꯨꯄꯤ ꯈꯔꯁꯨ ꯆꯥꯕ ꯍꯩꯇꯦꯗꯅ ꯑꯗꯨꯗ ꯑꯩꯁꯨ ꯆꯤꯡꯈ꯭ꯔꯦꯕ
ꯌꯥꯔꯦ ꯌꯥꯔꯦꯀꯣ ꯑꯗꯨꯕꯦꯝꯃ
ꯅꯪꯗꯤ ꯍꯪꯒꯥꯝ ꯈꯛꯇꯪ ꯊꯣꯡꯉꯁꯨ ꯆꯥꯕ ꯍꯩꯕ ꯎꯅꯦ
ꯍꯨꯏꯗ ꯍꯩꯗ ꯑꯪꯒꯥꯥꯡ ꯑꯗꯨꯝ ꯊꯣꯡꯁꯨ ꯆꯥꯕ ꯍꯩꯗ ꯑꯩꯈꯣꯏꯗꯤ ꯑꯩꯈꯣꯏꯗꯤ ꯅꯣꯏꯒꯨꯝꯅ ꯑꯗꯨ ꯑꯗꯥ ꯌꯦꯟꯖꯥꯡ ꯑꯗꯨ ꯑ ꯑꯩꯈꯣꯏꯗꯤ ꯍꯥꯏꯗꯤ ꯑꯩꯈꯣꯏꯗꯤ
ꯎꯝ ꯎꯝ
ꯍꯤꯟꯖꯥꯡ ꯊꯣꯡꯒꯦꯔ ꯃꯥꯏꯔꯦꯟ ꯊꯣꯡꯒꯦꯔ ꯌꯦꯟꯗꯦꯝ ꯊꯨꯡꯅ ꯑꯩꯈꯣꯏꯗꯤ ꯑꯗꯨꯝ ꯆꯥꯕꯃꯦ
ꯑꯣ ꯑꯣ ꯃꯔ ꯏꯗꯤ ꯍꯥꯥꯎꯋꯍꯦ ꯏ ꯂꯦꯝꯗꯤ ꯆꯥꯅꯤꯡꯗꯦ ꯑꯩ ꯐꯒꯠꯆꯕ ꯑꯩ ꯈꯅꯥꯎꯗꯣ
ꯆ ꯆꯆꯥꯔ ꯆꯆꯥꯔ ꯆ ꯍꯖꯥꯡ ꯍꯥꯎ ꯆꯥꯅ ꯅꯆꯥꯥꯏꯔ ꯑꯩ ꯌꯥꯝ ꯅꯣꯏꯕꯨꯗꯣ ꯁꯣꯛꯀꯅꯤ ꯅꯪ ꯂꯥꯁꯇ
ꯑꯁ ꯑꯗꯨꯗꯒꯤ ꯍꯦꯟꯅ ꯅꯣꯏꯍꯟꯒꯦ ꯇꯧꯔꯒ ꯂꯩꯕꯅꯦꯍꯦ
ꯅꯨꯄꯤ ꯅꯣꯏꯕꯁꯤꯡꯁꯦ ꯑꯁ ꯑꯃꯔꯣꯝꯗꯗꯤꯀꯣ ꯌꯦꯡ ꯀꯥꯟꯗ ꯀꯩꯅꯣꯝꯃ ꯃꯕꯅꯤ ꯌꯦꯠꯇ ꯃꯕꯅꯤ
ꯃꯤꯅ ꯀꯪꯕꯁꯤꯡꯗꯣ ꯎꯔꯒꯅꯦ ꯑꯁ ꯑꯩꯒꯤ ꯑꯩꯒꯤ ꯑꯗꯨꯃꯥꯏꯅ ꯅꯣꯏꯅꯤꯡꯉꯦ ꯅꯣꯏꯅꯤꯡꯉꯦ ꯑꯗꯨꯃꯥꯏꯅ ꯍꯥꯏꯔꯒ ꯂꯩꯕꯅꯦ ꯀꯔꯤꯔꯥ ꯑꯩꯗꯤ ꯌꯥꯝ ꯍꯔꯥꯎꯔꯒ ꯂꯩꯕꯅꯤꯅꯦ
ꯆꯂ ꯍꯦ ꯅꯣꯏꯅꯤꯡꯉꯤ ꯀꯥꯏꯅ ꯑꯗꯨ ꯑꯗꯨ ꯋꯥꯅꯤ ꯃꯁꯤꯡ ꯃꯁꯤꯡꯤꯟ ꯊꯤꯕ ꯋꯥꯅꯤ ꯕꯦꯝꯃ
ꯑꯩꯁꯨ ꯀꯪꯅꯤꯡꯉꯤꯅꯤꯅꯦ ꯀꯪꯕ ꯃꯤꯁꯤꯡꯗꯨꯣ ꯎꯔꯒ ꯑꯩ ꯏꯁꯥ ꯏꯅꯣꯏ ꯁꯦ ꯅꯣꯏꯕꯁꯦ ꯈꯔ ꯈꯔ ꯌꯦꯟꯊꯣꯛꯑꯕ ꯌꯥꯔꯗꯤ ꯄꯤꯕ ꯌꯥꯕ ꯎꯄꯥꯏ ꯂꯩꯇꯦꯅꯦ ꯀꯃꯥꯏꯅ ꯀꯪꯊꯍꯟꯁꯦꯅ ꯈꯪꯗ꯭ꯔꯦ ꯑꯦꯇꯤꯡ ꯇꯧꯔꯤ ꯌꯥ ꯑ ꯆꯥꯛ ꯆꯥꯗ꯭ꯔꯤꯁꯤꯅꯦ ꯍꯧꯖꯤꯛꯐꯥꯎ ꯆꯥꯗ꯭ꯔꯁꯨ ꯑꯗꯨꯝ ꯅꯣꯏꯔꯒ ꯂꯩꯔꯤꯁꯤꯅꯦ
ꯋꯥꯀꯤ ꯋꯥꯀꯤꯡ ꯆꯔꯣꯅ ꯑꯗꯨ ꯑꯣꯏꯔꯗꯤ
ꯋꯥꯛꯀꯤꯡꯁꯨ ꯆꯦꯜꯂꯦꯅꯦ ꯑꯣꯏꯗꯣꯏꯅꯦ ꯋꯥꯛꯀꯤꯡ ꯍꯦꯟꯅ ꯆꯦꯜꯂꯒ ꯆꯥꯛꯗꯣ ꯍꯦꯟꯅ ꯆꯥꯕ ꯃꯥꯜꯂꯦ
ꯅꯪꯒꯤ ꯋꯥꯀꯤꯡ ꯈꯨꯁꯦꯅꯗꯤ ꯌꯥꯔ ꯏꯕꯦꯝꯃ
ꯅꯪ ꯈꯪꯕ꯭ꯔꯅꯦ ꯑꯩ ꯋꯥꯋꯥꯛꯀꯤꯡ ꯈꯨꯠꯆꯦ
ꯈꯪꯗꯨꯗꯤ ꯃꯤ ꯈꯪ ꯍꯥꯏꯅꯤ ꯀꯩꯅꯣ ꯗꯦꯔ ꯅ ꯅꯪꯁꯤꯁꯨ
ꯑꯣ ꯑ ꯑꯣ ꯑꯩꯒꯤꯗꯣ ꯌꯥꯗꯗꯤ ꯎꯝ ꯑꯩꯗꯣ ꯋꯥꯛꯀꯤꯡ ꯈꯨꯠꯁꯦꯟꯗꯣ ꯌꯥꯗꯗꯤ ꯅꯪ ꯈꯔ ꯇꯝꯕꯤꯕ ꯇꯥꯔꯦ ꯑꯗꯨꯗꯤ
ꯑꯥ ꯂꯥꯛꯑꯣ ꯂꯥꯛꯑꯣ ꯐꯩꯒꯦ ꯄꯥꯏꯔꯒ ꯑꯩ ꯑꯝꯕꯤꯒꯦ
ꯆꯩ ꯄꯥꯏꯔꯒ ꯇꯧꯕ ꯋꯥꯋꯥꯛꯀꯤꯡ ꯀꯅꯥ ꯂꯩꯔꯤꯅꯦ ꯁꯤꯕꯥꯥꯏ ꯁꯤꯕꯥꯥꯏ ꯁꯤꯚꯥꯏꯒꯨꯝꯕ ꯈꯛꯇꯪꯅ ꯇꯧꯕ ꯃꯥꯜꯂꯦ ꯑꯗꯨꯗꯤ
ꯍꯣꯏꯅꯦ ꯁꯐꯥꯏꯒꯤꯔꯣ ꯀꯩꯅꯣ ꯑꯦꯄ꯭ꯂꯥꯏ ꯇꯧꯗꯕꯅꯤ
ꯎꯝ ꯑꯩ ꯇꯧꯔꯒ ꯂꯩꯕ꯭ꯔꯥ ꯍꯧꯖꯤꯛꯇꯤ
ꯀꯩꯁꯨ ꯇꯧꯗꯦ ꯑꯗꯨꯝ ꯂꯝꯕꯤ ꯁꯣꯔꯣꯛꯗ ꯆꯠꯂꯤ
ꯎꯝ ꯎ ꯀꯔꯤ ꯏꯟꯁꯥꯡ ꯆꯥꯔꯦ ꯍꯥꯏꯕꯅ
ꯉꯁꯤꯗꯤ ꯀꯩꯗꯨꯗ ꯀꯥꯡꯁꯣꯏ ꯑꯃꯅꯦ ꯑꯗꯨꯒ ꯊꯥꯡꯖꯤꯡ ꯑꯃꯦꯠꯇ
ꯑꯣ ꯑꯣ ꯑꯣ ꯊꯥꯡꯖꯤꯡ ꯍꯥꯎꯕ꯭ꯔꯣ
ꯍꯣꯏ ꯑꯗꯩ ꯉꯔꯥꯡ ꯅꯨꯡꯗꯥꯡꯒꯤ ꯍꯤꯟꯖꯥꯡ ꯈꯔ ꯂꯦꯝꯕ ꯑꯗꯨꯒ ꯆꯥꯛ ꯌꯦꯟ ꯍꯤꯖꯥꯡ
ꯑꯗꯨ ꯌꯥꯎꯕ ꯑꯣꯏꯔꯝꯅꯤ ꯅꯪ ꯆꯥꯛ ꯆꯥꯉꯤꯗꯣ
ꯃꯠꯇꯦ ꯍꯦ ꯑꯩꯗ ꯁ ꯑꯗꯨꯗꯦ
ꯌꯦꯟ ꯊꯣꯡꯕ ꯆꯥꯗꯦ ꯍꯥꯏꯕ
ꯍꯣꯏ
ꯑꯁ ꯌꯥꯝꯝ ꯐꯩꯅ
ꯌꯥꯝ ꯐꯩꯕꯅꯦ ꯑꯩꯈꯣꯏꯗꯤ ꯏꯁꯥ ꯌꯥꯝ ꯐꯕꯅꯦ
ꯎꯝ
ꯅꯣꯏꯗꯤ ꯅꯣꯏꯅ ꯁꯥ
ꯍꯛꯆꯥꯡ ꯐꯅꯤꯉꯥꯏ ꯀꯔꯤ ꯀꯔꯤ ꯁꯥꯖꯦꯜ ꯇꯧꯕ꯭ꯔꯥ ꯅꯪꯗꯤ
ꯑꯩꯗꯤ ꯚꯤꯖꯤꯇꯦꯕꯜ ꯑꯗꯨꯝ ꯆꯥꯕꯅꯦ ꯁꯥꯐꯅꯤꯉꯥꯏ
ꯑꯁ ꯚꯦꯖꯤꯇꯦꯕꯜ ꯆꯥꯔꯗꯤ ꯅꯪ ꯅꯪ ꯄ꯭ꯔꯣꯇꯤꯟ ꯈꯔ ꯋꯥꯠꯀꯅꯤꯍꯦ ꯚꯤꯖꯤꯇꯦꯕꯜꯁꯇꯪ ꯆꯥꯔꯗꯤ ꯁꯥ ꯉꯥꯕꯒꯤꯁꯨ ꯈꯔ ꯆꯥꯒꯗꯕꯅꯦ ꯕꯦꯂꯦꯟꯁ ꯗꯥꯏꯛ ꯇꯧꯒꯗꯕꯅꯦ ꯆꯥꯛ ꯆꯥꯕ ꯀꯥꯟꯗ ꯅꯪ ꯉꯁꯤ ꯌꯦꯟꯁꯥ ꯆꯥꯗ꯭ꯔꯤꯗꯣ ꯅꯪ ꯏ ꯈꯔ ꯋꯥꯠꯂꯅꯤ ꯌꯦꯡꯉꯣ ꯅꯪ
ꯉꯔꯥꯡꯗꯗꯥꯥꯡ ꯆ ꯆꯥꯅꯤꯡꯗꯕ
ꯉꯔꯥꯡ ꯅꯨꯡꯗꯥꯡ ꯆꯥꯕꯗꯨꯗꯤ ꯗꯥꯏꯖꯦꯁ ꯂꯣꯏ ꯇꯧꯔꯝꯃꯅꯤ ꯀꯩꯅꯣ
ꯑꯗꯨꯗꯤ ꯑꯩ ꯋꯥ ꯑꯃ ꯍꯥꯏꯒꯦꯀꯣ
ꯎꯝ
ꯅꯪꯁꯨ ꯑꯗꯨꯝ ꯈꯜꯂꯣ ꯅꯨꯡꯇꯤꯒꯤ ꯌꯦꯟ ꯆꯥꯔꯗꯤ ꯅꯪꯁꯨ ꯌꯥꯔ ꯑꯗꯨ꯭ꯔꯣ
ꯅꯨꯡꯇꯤꯒꯤꯗꯤ ꯅꯨꯡꯇꯤꯒꯤ ꯆꯥꯕ ꯌꯥꯏ ꯑꯩꯗꯤꯀꯣ ꯎꯝ ꯃꯇꯣꯡ ꯑꯃꯃꯝ ꯊꯝꯃꯒ ꯆꯥꯕ
ꯑꯁ ꯅꯪ ꯁꯤꯗꯤ ꯕꯦꯔꯥꯒꯤ ꯅꯨꯄꯤꯅꯦ ꯑꯗꯨꯗꯤ
ꯎꯝ ꯅꯪꯗꯤ ꯀ꯭ꯔꯦꯔꯥ ꯃꯤ ꯀꯔꯤ ꯍꯥꯏꯕ
ꯑꯩꯗꯤ ꯑꯩ ꯅꯪꯕꯨ ꯂꯧꯗꯤ ꯑꯩꯗꯤ ꯅꯪꯕꯨ ꯊꯥꯛꯛꯄ ꯉꯝꯃꯣꯏꯀꯣ ꯑꯗꯨꯃꯥꯏꯅ ꯇꯧꯔꯨꯗꯤ
ꯁꯔꯅꯦ
ꯁꯕꯥꯁ ꯋꯔꯤꯗꯤ ꯅꯩꯌꯦꯕ
ꯊꯥꯛꯀꯗꯕꯅꯤ ꯅꯨꯄꯥ ꯈꯛꯇꯪꯅ ꯅꯨꯄꯤꯕꯨ ꯊꯥꯛꯄ ꯂꯩ ꯍꯥꯏꯕ ꯂꯩꯕ ꯁꯥꯁꯤꯗ ꯂꯩꯇꯦ ꯑꯗꯨꯒꯨꯝꯕ
ꯑꯩꯒꯤ ꯅꯨꯡꯁꯤꯕꯤꯕꯨ ꯀꯃꯥꯏꯅ ꯊꯥꯛꯄꯤꯔꯝꯃꯤꯅꯣ ꯊꯥꯛꯄꯤꯗꯣꯏꯅꯤ ꯑꯌꯨꯛ ꯅꯨꯡꯗꯥꯡ ꯑꯌꯨꯛ ꯅꯨꯡꯗꯥꯡ ꯊꯥꯒꯛꯄꯤꯗꯣꯏꯅꯦ ꯑ ꯍꯣꯔꯦꯟꯁꯨ ꯂꯥꯛꯑꯀꯣ ꯊꯥꯛꯄꯤꯒꯦ ꯂꯤꯟꯗꯣ ꯐ꯭ꯔꯥꯏ ꯇꯧꯔꯒ
ꯑꯁ ꯂꯦꯟꯗꯨꯗꯤ ꯆꯥꯅꯤꯡꯗꯦꯍꯦ ꯑꯩ
ꯑꯦ ꯌꯦꯟ ꯁꯟꯁꯥ ꯑꯣꯛꯁꯥ ꯁꯔꯨꯄꯗꯤꯤ ꯂꯤꯟꯅ ꯈ꯭ꯋꯥꯏꯗꯒꯤ ꯍꯥꯎꯕꯅꯤ ꯚꯤꯇꯥꯃꯤꯟꯁꯨ ꯑꯦ ꯇꯨ ꯖꯦꯗ ꯂꯥꯛꯄꯅꯦ ꯂꯤꯟ ꯂꯤꯟ ꯑꯗꯣ ꯅꯪꯁꯨ ꯆꯥꯔꯗꯤ ꯅꯪꯒꯤ ꯍꯥꯏꯗꯣ ꯃꯨꯣꯏꯛꯁꯨ ꯀꯅꯒꯅꯤ
ꯑꯁ ꯑꯩ ꯍꯥꯏꯇꯤ ꯌꯥꯝ ꯆꯞ ꯆꯥꯔꯝꯃꯤ
ꯅꯪ ꯍꯥꯏꯔꯣ ꯑꯩ ꯅꯪ ꯈꯔꯥ ꯅꯣꯏꯕꯒꯤꯅꯦ ꯏꯕꯦꯝꯃ
ꯎꯝ ꯑꯩꯁꯦ ꯌꯥꯝ ꯀꯪꯅꯤꯡꯉꯦꯕ ꯍꯥꯟꯅꯗꯤ ꯀꯪꯉꯝꯃꯦꯀꯣ
ꯑꯗꯣ ꯑꯗꯨꯗ ꯍꯟꯗ ꯍꯟꯗꯛ ꯑꯃꯨꯛ ꯅꯣꯏꯕꯁꯦ ꯃꯔꯝ ꯑꯃꯗꯤ ꯂꯩꯔꯕꯝꯅꯤꯗ ꯅꯪꯒꯤ ꯈꯨꯅꯣꯏꯗꯣ ꯈꯪꯉꯦꯕ ꯑꯩꯁꯨ
ꯎꯝ ꯈꯪꯗꯦꯅꯦ ꯀꯔꯤ ꯀꯃꯥꯏꯅ ꯇꯧꯕ꯭ꯔꯥ ꯈꯨꯠꯅꯣꯏꯗꯣ
ꯍꯥꯥ
ꯈꯨꯠꯅꯣꯏꯗꯣ ꯀꯔꯤ ꯃꯥꯟꯕ꯭ꯔ
ꯑꫭ ꯅꯪꯒꯤ ꯈꯨꯗꯏꯁꯤꯗꯤ ꯀꯩꯅꯣ ꯑꯃ ꯃꯥꯜꯂꯤ ꯑꯥ ꯀꯩ ꯍꯥꯏꯕ
ꯍꯥꯏꯕ ꯍꯩꯗ꯭ꯔꯦꯁꯤꯗꯤ
ꯑꯣꯔꯣ ꯄꯣꯠ ꯑꯣꯏꯅ ꯃꯥꯜꯂꯦ ꯅꯪꯒꯤ
ꯔꯣꯕꯣꯠ ꯌꯥꯝ ꯆꯥꯃꯟꯕꯒꯤꯅꯦ ꯆꯝꯐꯨꯠ ꯆꯥꯃꯟꯕꯒꯤꯅꯦ ꯅꯣꯏꯔꯤꯗꯣ
ꯅꯥꯆꯤꯟ ꯊꯤꯗꯨꯗ ꯅꯥꯀꯖꯗꯨ ꯁꯤꯠ ꯂꯥꯎꯅꯤ ꯀꯃꯥꯏ ꯉꯥꯡꯗꯤ
ꯍꯥꯥ
ꯅꯪꯒꯤ ꯈꯖꯥꯏ ꯑꯅꯣꯏꯕꯗꯀꯣ ꯑꯩꯒꯤ ꯈꯨꯠꯅ ꯁꯦꯠ ꯍꯥꯏꯔꯒꯅꯤ
ꯁꯦꯡꯕ ꯁꯤꯠ ꯊꯥꯕꯤꯔꯒ ꯀꯪꯊꯔꯗꯤ ꯐꯥꯒꯗꯕ ꯅꯪ ꯀꯪꯕꯗꯣ
ꯀꯪꯒꯕꯅꯤ ꯀꯩ ꯑꯩꯒꯤ ꯈꯨꯗꯤ ꯀꯩꯅꯣ
ꯅꯣꯡꯃ ꯂꯥꯛꯄ ꯇꯥꯔꯦ ꯑꯗꯨꯗꯤ
ꯂꫭꯡꯕ ꯂꯥꯎꯅꯗꯦ ꯍꯣꯔꯟ ꯂ
ꯍꯣꯏ ꯍꯣꯏ ꯂꯥꯛꯀꯦ ꯍꫭꯔꯦꯟꯗꫭ꯫ ꯀꯣꯏꯕ ꯆꯠꯀꯅꯤ ꯀꯣꯏꯕ ꯆꯠꯄ ꯂꯣꯏꯔꯒ ꯂꯥꯛꯀꯦ꯫
ꯅꯪ ꯂꯥꯛꯄꯀꯥꯟꯗ ꯌꯦꯟꯗꯦꯡꯒꯨꯝꯕ
ꯅꯪꯗꯤ ꯑꯩ ꯂꯥꯛꯀꯦ ꯍꯥꯏꯔꯁꯨ ꯑꯥꯗ ꯂꯩꯔꯝꯒꯅꯤꯅꯦ꯫
ꯅꯛꯏꯗ ꯑꯩꯅ ꯍꯧꯖꯤꯛ ꯂꯩꯔꯤꯁꯦ ꯅꯣꯏ ꯏ ꯅꯣꯏ ꯌꯨꯝꯗꯒꯤ ꯀꯩꯅꯣ ꯂꯥꯛꯇꯣꯔꯤꯗ꯫
ꯑꯩꯗꯤ ꯑꯃꯨꯛꯀ ꯒꯥꯔꯤ ꯐꯥꯔꯒ ꯀꯨꯝꯒꯗꯕꯅꯦ꯫
ꯒꯥꯔꯤ ꯃꯨꯛ ꯐꯔꯅꯨ ꯈꯣꯡꯅ ꯆꯠꯂꯨ ꯏꯕꯦꯝꯃꯥ꯫
ꯑꯁ ꯀꯤꯂꯣꯃꯤꯇꯔ ꯑ ꯅꯦ ꯑꯩ ꯅꯪ ꯅꯅꯥꯛꯇ ꯂꯥꯛꯀꯗꯕꯁꯦ ꯌꯥꯝ ꯊꯥꯞꯄꯦ ꯑꯗꯨꯒꯤ꯫ ꯑꯩ ꯈꯣꯡ ꯈꯨꯠꯁꯨ ꯂꯣꯏ ꯄꯪꯊꯔꯦꯕ ꯉꯔꯥꯡꯗꯣ꯫ ꯆꯥꯛ ꯌꯦꯟꯁꯥꯡ ꯊꯣꯡꯕ ꯈꯣꯠꯄꯥ ꯇꯧꯃꯟꯕꯒꯤ ꯋꯥꯔꯦꯕ ꯑꯗꯨ ꯉꯁꯤꯁꯦ ꯌꯥꯍꯧꯁꯨ ꯈꯔ ꯊꯦꯡꯗꯣꯛꯈ꯭ꯔꯦ ꯑꯗꯣ ꯅꯪ ꯅꯥꯛꯇ ꯍꯣꯡ ꯂꯀ ꯇꯝꯗꯨꯗꯦ
ꯑꯗꯨ ꯅꯪ ꯂꯥꯛ ꯄꯨꯜꯂꯒꯗꯤ ꯇꯥꯕ꯭ꯔꯣ
ꯑꯥ
ꯑꯗ ꯅꯪ ꯂꯥꯛꯄ ꯂꯥꯛꯑꯗꯤꯀꯣ ꯅꯪꯒꯤ ꯐꯤꯔꯣꯟꯁꯤꯡꯗꯣ ꯑꯗꯨ ꯄꯨꯔꯒ ꯂꯥꯛꯎꯀꯣ
ꯝ ꯄꯨꯒꯗꯕ ꯑꯗꯣ ꯑꯩꯅ ꯁꯦꯠꯂ ꯂꯥꯛꯄꯒꯗꯛꯇ ꯉꯥꯏꯔꯦ꯫
ꯄꯨꯔꯒꯥ ꯂꯥ ꯅꯪꯒꯤꯔꯨꯝ ꯔꯨꯝ ꯑꯃ꯫ ꯂꯩ ꯑꯗꯨꯗ ꯂꯩꯍꯟꯗꯣꯏꯅꯤ꯫
ꯑꯁ ꯅꯪꯗꯤ ꯅꯌꯥꯡꯁꯨ ꯀꯪꯕꯅꯤꯅ ꯑꯩꯒꯤ ꯔꯨꯝ ꯁꯦꯝꯒꯗꯕꯗꯣ ꯄꯤꯛꯑꯝꯒ
ꯆꯜꯂ ꯍꯦ ꯁꯤꯁ ꯄꯤꯛꯔꯝꯒꯅꯤ ꯀꯥꯏꯅ ꯏꯕꯦꯃꯥ꯫ ꯅ ꯥꯏꯃ ꯈ ꯈꯂꯤꯕꯗꫭ ꯂꫭꯏ ꯂꯥꯜꯂꯦ꯫
ꯂꯥꯟ
ꯑꫭꯏ ꯅꯪ ꯎ ꯅꯪ ꯎꯕ ꯀꯥꯟꯗ ꯑꯌꯥ ꯁꯤ ꯑꯣꯏꯔꯦ ꯍꯥꯏꯔꯅꯣ ꯅꯪ ꯉꯛꯀꯅꯤ ꯏꯕꯦꯝꯃꯥ꯫
ꯁꯦꯡꯕ ꯑꯗꯨꯃꯥꯏꯅ ꯇꯧꯅꯤꯡꯉꯤ ꯑꯩ꯫
ꯊꯥꯖꯗꯦ-ꯊꯥꯖꯗꯦ ꯑꯗꯨꯃꯥꯏꯅ ꯇꯧꯅꯨꯀꯣ꯫
ꯉꯛꯍꯟꯕ ꯉꯝꯒꯗ꯭ꯔꯣꯅꯦ ꯅꯪꯅ꯫
ꯅꯪꯒꯤꯗꯣ ꯀꯅꯥ ꯀꯅꯥ ꯂꯩꯔꯒ ꯋꯥꯔꯤ ꯁꯥꯕꯗꯣ ꯃꯤꯗꯤ ꯑꯆꯤꯛꯄ ꯃꯐꯝ ꯃꯐꯝꯗ ꯆꯠꯂꯣ ꯍꯥꯏꯔꯒ ꯅꯪꯗꯤ ꯀꯗꯥꯏ ꯀꯗꯥꯏ ꯆꯠꯂꯒ ꯐꯣꯟ ꯇꯧꯔꯒ ꯂꯩꯕ꯭ꯔꯣ꯫
ꯀꯩꯅꯗ ꯂꯝꯕꯤ ꯃꯇꯥꯏ ꯖꯕꯗ ꯃꯤ ꯊꯦꯡꯅꯕꯒꯤꯅꯤꯗ꯫
ꯎꯝ꯫
ꯕꫭꯜꯒꯨꯝꯕꯗꯤ ꯌꯦꯡꯗꯦ꯫
ꯕꫭꯜ ꯌꯦꯡꯑꯦ꯫
ꯑꯣ꯫ ꯉꯁꯤꯁꯨ ꯂꯩꯕ꯭ꯔ ꯕꯣꯜ ꯑꯩꯗꯤ ꯌꯦꯡꯗꯦꯗ ꯕꫭꯜ꯫
ꯕꯣꯜꯗꯣ ꯌꯦꯡꯉꯣ ꯇꯨꯝꯗꯕꯤꯗꯀꯣ ꯑꯗꯨꯝ ꯌꯦꯡꯉꯣ ꯅꯁꯥꯗꯣ ꯈꯔ ꯐꯪꯅꯤꯡꯉꯥꯏ
ꯎꯝ ꯑꯩꯗꯤ ꯕꯣꯜ ꯌꯦꯡꯉꯗꯤ ꯕꯣꯜꯒꯤ ꯗꯨꯃꯥꯏꯅ ꯍꯦꯛꯇ ꯆꯣꯡꯈꯠꯀꯦ ꯇꯧꯋꯦꯕ ꯑꯗꯨꯒꯤꯀꯣ꯫ ꯑꯩꯉꯣꯟ ꯑꯩꯒ ꯌꯦꯡꯃꯤꯟꯅꯅꯤꯉꯥꯏ ꯃꯤ ꯑꯝꯇ ꯂꯩꯇ꯭ꯔꯦ꯫
ꯑꯩ ꯂꯩꯁꯤꯗꯤ ꯀꯩꯅꯣ ꯑꯩ ꯆꯥꯎꯊꯣꯛꯑꯒ ꯂꯩꯁꯤꯗꯤ꯫
ꯅꯪꯗꯣ ꯌꯥꯝ ꯊꯥꯞꯃꯜꯂꯦ ꯑꯩꯒ ꯍꯥꯏꯔꯗꯤ ꯑꯗꯨꯒꯒꯤ ꯍꯥꯟꯅ ꯈꯪꯉꯝꯃꯗꯤ ꯐꯥꯒꯗꯕ ꯕꯣ ꯌꯦꯡ ꯃꯤ ꯅꯅꯥꯒꯗꯕ
ꯅꯍꯥꯟꯅ ꯈꯪꯁꯨ ꯍꯧꯖꯤꯛ ꯍꯧꯖꯤꯛꯅ ꯈꯪꯁꯨ ꯑꯗꯨꯝ ꯆꯞ ꯃꯥꯟꯅꯩꯗ ꯑꯗꯨꯕꯨꯗꯤ
ꯎꯝ ꯑꯗꯨꯗꯤ ꯍꯣꯔꯦꯟ ꯌꯦꯡꯃꯤꯟꯅꯁꯦ ꯄꯨꯡ ꯀꯌꯥꯗ ꯂꯩꯕ꯭ꯔꯣ
ꯍꯔꯋꯦꯟ ꯕꯣꯁꯦ ꯄꯨꯡ ꯕꯥꯔꯣ ꯑꯗꯨꯋꯥꯏꯗ ꯂꯩꯔꯝꯒꯨꯅꯤ ꯕꯥꯔꯣ ꯃꯈꯥꯏ ꯑꯗꯨꯋꯥꯏꯗ
ꯀꯅꯥ
ꯑꯗꯨꯔꯣ ꯑꯗꯨꯗꯤ ꯑꯩꯁꯨ ꯑꯃꯨꯛ ꯀꯥꯎꯔꯗ
ꯃꯤꯁ ꯕꯣꯜ ꯅꯨꯨꯇꯤꯒꯤ ꯌꯩꯕ ꯅꯨꯄꯥꯅ ꯀꯩ ꯀꯥꯎꯔꯤꯕ
ꯍꯣꯏ ꯅꯨꯡꯇꯤꯒꯤ ꯌꯦꯡꯉꯁꯨ ꯑꯩꯈꯣꯏꯁꯨ ꯑꯗꯨꯝ ꯀꯥꯎꯊꯣꯛꯄ ꯃꯇꯝꯗꯤ ꯂꯩꯅ
ꯑꯣ ꯑꯗꯨꯗꯤ ꯅꯪ ꯕꯣꯜꯗꯤ ꯀꯅꯥꯕꯨ ꯀꯥꯍꯟꯅꯤꯡꯕ꯭ꯔꯣ꯫
ꯑꯩꯗꯤ ꯔꫭꯅꯥꯜꯗꫭꯕꯨ ꯀꯥꯍꯟꯅꯤꯡꯉꯦ꯫ ꯑꯧ ꯅꯪꯗꯤ꯫ ꯍꯣꯏ ꯃꯥꯏ ꯕꯦꯃ ꯒꯤꯔꯤ꯫
ꯑꯥ ꯀꯔꯤ ꯍꯥꯏꯕ꯫
ꯍꯣꯏ ꯏꯃꯥ ꯍꯣꯏꯃꯥꯏ ꯍꯣꯏꯃꯥꯏ ꯁꯤꯔꯤꯕ ꯥꯡ ꯇꯔꯦ ꯑꯀꯗꯦ ꯋꯥꯔꯤꯅꯤꯅ ꯑꯩ ꯍꯥꯏꯗꯣ ꯍꯔꯤ ꯈ꯭ꯁꯇ ꯍꯔꯤ ꯈ꯭ꯁꯇ
ꯑꯁ ꯂꯥꯏꯒꯤ ꯃꯃꯤꯡ ꯄꯪꯄ ꯄꯥꯟꯒꯅꯨ ꯍꯦꯛ ꯐꯠꯇꯕꯅꯦ ꯍꯔꯟꯅꯉꯣꯗ ꯂꯥꯛꯑꯒ ꯇꯝꯅꯒꯅꯤ
ꯑꯩꯁꯨ ꯃꯔꯝ ꯑꯃ ꯂꯩꯔꯒ ꯄꯗꯃ ꯋꯥꯅꯤ ꯀꯩꯅꯣ
ꯎꯝ
ꯑꯗꯨ ꯀ ꯍꯥ ꯀꯣꯏꯔꯨꯕꯅꯤ ꯑꯗꯩ ꯌꯨꯝ ꯂꯥꯛꯅꯤ ꯆꯥꯛ ꯍꯟꯁꯥꯡ ꯊꯣꯡꯉꯅꯤ ꯑꯗꯩ ꯂꯣꯏꯔꯒ ꯏꯔꯨ ꯊꯣꯛꯅꯤ ꯑ ꯂꯣꯏꯔꯒ ꯆꯥꯛ ꯍꯟꯖꯥꯡꯗ ꯑꯃꯨꯛ ꯍꯥꯎꯅ ꯑꯃꯨꯛ ꯂꯧꯈꯠꯀꯅꯤ ꯑꯗꯩ ꯃ ꯑꯣꯗ ꯐꯣꯟ ꯄꯥꯏꯔꯤꯅꯤ ꯑꯗꯨꯒ ꯅ꯭ꯌꯨꯁ ꯀꯔꯤ ꯀꯔꯥ ꯑꯃꯨꯛ ꯌꯦꯡꯅꯤ ꯑꯗꯩꯗ ꯑꯃꯨꯛ ꯍꯔꯅꯤ
ꯑꯣ ꯑꯣ ꯑꯣ ꯅꯪ ꯅꯪꯒꯤ ꯊꯕꯛꯇꯤ ꯌꯥꯝꯃꯤꯅꯀꯣ
ꯑꯩꯈꯣꯏꯗꯤ ꯅꯨꯄꯤ ꯂꯩꯇꯕ ꯏꯃꯨꯡꯅꯤꯅ ꯀꯔꯤ ꯎꯄꯥꯏ ꯂꯩ ꯏꯇꯣꯝꯗ ꯑꯗꯨꯝ ꯍꯣꯠꯅꯕ ꯇꯥꯕꯅꯦ ꯅꯪ ꯕꯣꯠ ꯂꯥꯛꯒꯦ ꯍꯥꯏꯔꯗꯤ ꯌꯥꯏ ꯅꯪ ꯂꯥꯛꯗꯤ ꯅꯪ ꯂꯥꯛꯑꯗꯤ ꯅꯪꯅ ꯆꯥꯛ ꯌꯦꯟꯁꯥꯡ ꯐꯣꯡꯗꯣꯏꯕ ꯑꯩꯅ ꯑꯣꯛꯆꯥꯛ ꯐꯣꯡꯗꯣꯏꯕ
ꯑꯩꯗꯤ ꯅꯪꯒꯤ ꯀꯥꯡꯁꯣꯏꯒꯨꯝꯕꯗꯣ ꯊꯣꯡꯕ ꯍꯩꯇꯦꯅꯦ ꯑꯩꯗꯤ ꯁꯥꯒꯨꯝꯕ ꯅꯠꯇ꯭ꯔꯗꯤ
ꯑꯗꯨ ꯁꯥ ꯑꯣꯏꯁꯨ ꯑꯩ ꯑꯩ ꯂꯩꯕꯤꯗꯣꯏꯅꯦ ꯀꯩꯅꯣ ꯅꯪꯅ ꯆꯥꯅꯤꯡꯗ ꯆꯥꯅꯤꯡꯕ ꯍꯤꯟꯖꯥꯡ ꯍꯥꯏꯔꯛꯑꯣ
ꯑꯩꯗꯤꯀꯣ ꯉꯥꯅꯨꯒꯨꯝꯕ
ꯍꯣꯏ ꯍꯣꯏ ꯑꯩꯈꯣꯏ ꯌꯨꯝꯁꯨ ꯎꯝ ꯍꯣꯏꯅꯦ ꯑꯗꯨꯁꯨ ꯂꯩꯅꯤ ꯆꯤꯡ ꯌꯦꯟꯁꯨ ꯂꯩꯑ ꯑꯣꯛꯁꯨ ꯂꯩꯑ ꯁꯅꯨꯁꯨ ꯂꯩꯥꯏꯌꯦ ꯁꯟꯁꯨ ꯂꯩꯌꯦ ꯍꯧꯗꯣꯡꯁꯨ ꯂꯩꯑ ꯍꯨꯏꯁꯨ ꯂꯣꯏꯌꯦ ꯂꯩꯥꯏꯌꯔꯁꯨ ꯂꯣꯏꯌꯦ ꯑꯩꯈꯣꯏꯗꯤ ꯌꯥꯃꯤꯗꯥꯅ ꯆꯠꯅꯤ ꯍꯥꯏꯗꯤ ꯀꯩꯅꯣ ꯀꯤꯆꯔ ꯀ ꯗꯣꯂꯤ ꯀꯩꯅꯩꯅꯣ
ꯇꯥꯕꯗ ꯅꯪꯗꯤ ꯑꯩꯗ ꯑꯃꯨꯛ ꯅꯣꯏꯈꯠꯂꯛꯑꯅꯤ ꯀꯃꯥꯏ ꯇꯧ
ꯑꯗꯨ ꯑꯣꯏꯔꯗꯤ ꯑꯁ ꯁꯛꯛꯇꯥꯅꯀꯣ ꯑꯗꯨꯝ ꯑꯃꯨꯛ ꯌꯧꯁꯤꯜꯂꯒꯗꯤ
ꯅꯣꯏ ꯊꯜꯂꯛꯑꯒ ꯅꯣꯏ ꯅꯣꯏ ꯃꯃꯥ ꯕꯕꯥ ꯋꯥꯅ
ꯍꯗ ꯀꯩꯁꯨ ꯀꯥꯏꯗꯗ ꯀꯩꯁꯨ ꯀꯥꯏꯁꯤꯗ ꯑꯗꯨ ꯑꯣꯏꯔꯁꯨ ꯑꯩ ꯂꯩꯔꯤꯁꯤꯗꯤ ꯀꯩꯅꯣ ꯑꯩꯒꯤ ꯅꯨꯄꯤꯗꯤ ꯑꯩꯒꯤ ꯅꯨꯄꯤꯗꯤ ꯑꯩꯒꯤꯅꯤ ꯀꯩꯅꯣ ꯑꯩꯒꯤ ꯅꯨꯄꯤꯕꯨ ꯃꯤꯑꯣꯏꯕꯒꯤ ꯅꯨꯄꯤꯗ ꯃ ꯊ
ꯆꯥꯃꯟꯈ꯭ꯔꯦ ꯊꯥꯛꯅꯤꯉꯥꯏ ꯂꯩꯇ꯭ꯔꯦ ꯀꯥꯏꯅ ꯂꯥꯁꯇ
ꯑ ꯀꯔꯤꯁꯨꯨ ꯑꯊꯣꯏ ꯀꯩꯅꯣ ꯑꯩ ꯅꯨꯄꯤꯗꯨꯕꯨ ꯑꯗꯨꯃꯥꯏꯅ ꯇꯥꯟꯊꯣꯛꯎꯗꯤ ꯑꯁ ꯂꯣꯏꯔꯦꯍꯦ
ꯎ ꯍꯣꯏꯅꯦ ꯍꯣꯏꯅꯦ ꯌꯥꯏꯅꯤ ꯌꯥꯏꯅꯤ ꯎꯝ ꯇ ꯈ ꯇ
ꯉꯁꯤ ꯉꯁꯤꯁꯦ ꯋꯥꯔꯤ ꯌꯥꯝ ꯅꯨꯡꯉꯥꯏ ꯅꯪꯒ ꯋꯥꯔꯤ ꯁꯥꯟꯅꯕꯁꯦ ꯃꯤ ꯑꯇꯣꯞꯄꯗꯗꯤ ꯇꯧꯕꯁꯦ ꯃꯊꯟꯗ ꯑꯗꯨꯝ ꯎꯝ ꯃꯨꯠꯂ ꯆꯠꯈꯤꯅꯤꯕ ꯍꯧꯖꯤꯛꯁꯦ ꯑꯥ ꯌꯧꯔꯦ
ꯑꯩꯉꯣꯟꯗꯗꯤ ꯀꯩꯅꯣ ꯑꯃꯗꯤ ꯔꯥꯁꯤ ꯑꯃꯗꯤ ꯌꯥꯎꯕꯒꯤꯅꯦ ꯅꯪ ꯈꯪꯗ꯭ꯔꯦ ꯑꯦ ꯄꯁ ꯂꯣꯔꯤ
ꯑꯗ ꯍꯔꯦꯟꯟꯁꯨ ꯋꯥꯔꯤꯁꯥꯅꯁꯤꯦꯣꯦ
ꯌꯥꯏ ꯌꯥꯏ ꯌꯥꯏ ꯌꯥ ꯀꯩꯅꯣ ꯑꯗꯨꯝ ꯁꯥꯟꯅꯁꯤ ꯌꯥꯏ ꯅꯨꯡꯇꯤꯒꯤ ꯑꯦꯅ ꯍꯣꯏ ꯍꯣꯏ ꯆꯥꯛ
ꯑ ꯃꯤꯉꯣꯟꯗ ꯇꯧꯕ ꯀꯥꯟꯗ ꯀꯣ ꯑꯗꯣ ꯐ꯭ꯔꯤ ꯑꯅꯤ ꯑꯍꯨꯝ ꯃꯔꯤꯔ ꯆꯠꯈ꯭ꯔꯦꯕ ꯑꯗꯣ ꯑꯩ ꯄꯥꯝꯃꯨꯕꯁꯤꯗꯤ
ꯑꯣ ꯑꯗꯨ ꯍꯧꯖꯤꯛꯇꯤ ꯅꯨꯡꯉꯥꯏꯔ ꯅꯨꯡꯉꯥꯏꯕ꯭ꯔꯥ
ꯅꯨꯡꯉꯥꯏꯔꯦ ꯅꯪꯒ ꯋꯥꯔꯤ ꯁꯥꯟꯅꯕꯁꯦ ꯉꯔꯥꯡꯗꯒꯤ ꯅꯪꯒ ꯑꯩꯗꯣ ꯀꯩꯅꯣ ꯃꯤ ꯃꯌꯥꯝꯒꯤ ꯃꯔꯛꯇꯨꯗ ꯆꯪꯉꯒ ꯀꯅꯥ ꯐꯣꯟ ꯇꯧꯅꯤꯉꯥꯏ ꯃꯤ ꯂꯩꯕ꯭ꯔꯥ ꯀꯥꯏꯅ ꯍꯪꯒꯗꯕꯗꯣ ꯑꯩꯗꯨ ꯏꯀꯥꯏꯕ ꯑꯗꯨꯒ ꯉꯁꯤꯗꯤ ꯉꯁꯤꯗꯤ ꯃꯥꯏ ꯈꯔ ꯀꯜꯂꯒꯦ ꯀ ꯍꯥꯏꯅ ꯇꯧꯔꯒ
ꯆꯠꯂꯦ ꯉꯁꯤꯗꯤ ꯅꯪꯒꯤ ꯐ꯭ꯌꯨꯆꯔ ꯅꯨꯄꯨꯔꯣꯏꯔꯤꯕ ꯀꯩꯅꯣ ꯊꯦꯡꯅꯕꯒꯤꯅꯦ
ꯎꯝ ꯑꯣꯏꯣꯏꯔꯝꯃꯅꯤ
ꯑ ꯑꯗꯨꯗꯤ ꯑꯃꯨꯛꯇꯪ ꯍꯥꯏꯔꯝꯃꯨꯅ ꯣꯏ ꯃꯣꯏ ꯇꯝꯃꯨ ꯍꯥꯏꯅ
ꯅꯨꯡꯇꯤꯒꯤ ꯀꯧ ꯀꯧꯗꯣꯏꯅꯦ ꯀꯩꯅꯣ
ꯑꯗꯨꯁꯨ ꯍꯧꯖꯤꯛ ꯑꯍꯥꯟꯕ ꯑꯣꯏꯅ ꯑꯕ ꯑꯩ ꯇꯥꯒꯦ ꯕꯁꯁꯦ
ꯁ ꯑꯦ ꯑꯦ ꯑꯦ ꯑꯗꯨꯗꯤ ꯅꯪꯅ ꯍꯥꯏꯗ꯭ꯔꯤꯀꯥꯟꯗ ꯑꯩꯅ ꯀꯧꯔꯛꯇꯣꯏꯅꯦ ꯅꯪꯅ ꯍꯥꯏꯌꯣ ꯍꯥꯏꯔ ꯀꯥꯟꯗ ꯀꯧꯒꯗꯕꯗꯣ ꯑꯩꯗꯣ ꯁꯥꯗꯣ ꯀꯔꯤꯅꯣꯃ ꯐꯥꯎꯋꯦꯕ ꯈꯪꯕ꯭ꯔꯥ
ꯇꯕ꯭ꯔꯣ ꯄꯤꯞꯁꯥ
ꯇꯥꯗ꯭ꯔꯕꯣ ꯃꯣꯏ ꯇꯥꯕꯣ
ꯑ ꯑꯗꯨꯅꯦ ꯁꯤꯗꯤ ꯄꯛꯆꯕꯅ ꯂꯣꯏꯔꯦ ꯁꯍꯤꯇ
ꯑꯗꯨꯗꯒꯤ ꯍꯦꯟꯅ ꯈꯔ ꯈꯔ ꯍꯦꯟꯅ ꯄꯛꯂꯛꯄ ꯍꯧꯈꯤꯅꯤ ꯍꯧꯖꯤꯗꯤ ꯍꯧꯕꯗ ꯉꯥꯏꯔꯤ ꯅꯠꯇ꯭ꯔꯥ
ꯍꯣꯏ ꯃꯥꯅꯤ ꯃꯥꯅꯤ ꯗꯣ ꯏꯕꯥꯅꯤꯁꯦ ꯏ ꯀꯔꯝ ꯀꯥꯟꯅ ꯂꯨꯍꯣꯡꯁꯤ ꯍꯥꯏꯕꯅ
ꯂꯨꯍꯣꯡꯕꯒꯤ ꯋꯥꯔꯤꯗꯤ ꯈꯔ ꯇꯞꯈꯤꯁꯦꯍꯦ ꯀꯩꯅꯣ
ꯑꯦ ꯇꯞꯄ ꯌꯥꯔꯦꯀꯣ ꯍꯟꯗꯛꯁꯤ ꯏꯔꯥꯡ ꯏꯔꯥꯡꯒ ꯐꯠꯇꯕꯅꯦ ꯊꯨ ꯎꯗꯕꯅꯦ
ꯑꯦꯦ ꯑꯩꯗꯤ ꯑꯗꯨ ꯑꯗꯥ ꯈꯪꯗꯦ ꯑꯩ
ꯃꯇꯝ ꯈꯔ ꯋꯥꯠꯂꯤ ꯑꯩꯒꯤ
ꯑꯁ ꯅꯪꯅ ꯃꯇꯝ ꯋꯥꯠꯂꯤ ꯋꯥꯠꯂꯤ ꯍꯥꯏꯕꯗ ꯅꯪꯅ ꯃꯤ ꯑꯇꯣꯞꯄꯅ ꯅꯪꯕꯨ ꯐꯥꯔꯗ ꯂꯧꯔꯤ ꯑꯩꯗꯤ ꯃꯥꯡꯖꯔꯤꯗꯣ ꯏꯕꯦꯝꯃ
ꯑꯦꯦ ꯑꯩ ꯁꯨꯞꯨꯞ ꯅꯣꯏꯔꯤꯁꯤꯗꯤ ꯃꯤꯅ ꯀꯅꯥꯝ ꯐꯥꯕ ꯉꯃꯣ ꯀꯗꯥꯏꯗꯒꯤ ꯐꯥꯕ ꯍꯥꯏꯕꯗꯨꯗꯤ
ꯊꯖꯠ ꯊꯥꯖꯗꯦ ꯊꯥꯖꯗꯦ ꯍꯥꯏꯕꯗꯣ ꯈꯪꯗ꯭ꯔꯣ ꯏꯁꯩꯁꯨ ꯂꯩꯕꯅꯦ
ꯅꯪ ꯏꯁꯩ ꯌꯥꯝ ꯁꯛꯅꯤꯡꯕ ꯃꯥꯜꯂꯤ
ꯍ ꯍ ꯏꯁꯩ ꯁꯛꯁꯤꯗ ꯑꯗꯨꯝ ꯃꯇꯦꯛ ꯃꯇꯦꯛ ꯑꯗꯨꯝ ꯁꯛꯄ ꯋꯥꯅꯤꯗ ꯍꯥꯏꯗꯤ ꯑꯩꯗꯤ ꯏꯁꯩ ꯁꯛꯄꯒꯤ ꯈꯅꯥꯎꯗꯣ ꯌꯥꯗꯦꯕ ꯑꯗꯨꯒꯤ
ꯅꯪꯖꯦ ꯏꯁꯩ ꯁꯛꯄ ꯃꯤꯔꯣ
ꯅꯠꯇꯦꯍꯦ ꯑꯩ ꯏꯁꯩ ꯁꯛꯄ ꯃꯤꯔꯤ ꯑꯣꯏꯔꯗꯤ ꯅꯍꯥꯟꯗꯒꯤ ꯁꯤꯡꯒꯔ ꯑꯐꯥꯎꯕ ꯑꯣꯏꯔꯅꯤ
ꯏꯁꯩ ꯁꯛꯄ ꯃꯤ ꯍꯩꯕ ꯃꯤ ꯂꯩꯔꯗꯤꯦ ꯍꯥꯏꯔꯛꯑꯣ
ꯎꯝ ꯑꯣ ꯍꯥꯏꯕꯤꯒ ꯑꯗꯨꯁꯨ ꯑꯩ ꯊꯤꯕꯒꯦꯀꯣ ꯑꯩꯒꯤ ꯅꯨꯡꯁꯤꯈ꯭ꯔꯕ ꯑꯩꯒꯤ ꯅꯨꯄꯤꯒꯤ ꯑꯩ ꯊꯤꯕꯤꯔꯛꯀꯦ
ꯊꯤꯕꯤꯌꯣ ꯅꯪꯅ ꯊꯤꯕꯤꯗꯅ ꯀꯅꯥꯅ ꯊꯤ
ꯑ ꯑꯗꯨ ꯑꯗꯨꯅꯤꯕ ꯑꯩꯒꯤ ꯅꯨꯄꯤ ꯍꯥꯏꯁꯤ ꯑꯁꯤꯕ ꯑꯁ ꯅꯨꯡꯁꯤꯕꯗ ꯂꯣꯏꯔꯤꯗ ꯑꯩꯁꯦ ꯎꯨꯡ ꯀꯕꯕꯥꯁꯨꯅ
ꯅꯪꯗꯤ ꯅꯨꯡꯁꯤꯌꯦ ꯍꯥꯏꯔꯒ ꯏꯟꯁꯥꯡꯁꯨ ꯀꯥꯡꯁꯣꯏ ꯉꯥꯛꯇꯪ ꯆꯥꯍꯜꯂꯦ
ꯀꯩꯕ
ꯑꯆꯥꯄꯣꯠꯁꯨ ꯑꯍꯥꯎꯕꯁꯨ ꯂꯩꯕꯤꯔꯛꯇꯦ ꯅꯣꯡꯃꯗ ꯄꯥꯎ
ꯅꯪꯅ ꯑꯗꯨ ꯆꯥꯅꯤꯡꯉꯤ ꯑꯗꯨ ꯎ ꯂꯩꯕꯤꯌꯣꯁꯨ ꯍꯥꯏꯗꯅ ꯑꯩꯅ ꯑꯃꯨꯛ ꯂꯩꯕꯤ ꯀꯥꯟꯗ ꯅꯪꯅ ꯆꯥꯅꯤꯡꯗ꯭ꯔꯗꯤ ꯄꯩꯁꯥ ꯑ ꯑꯗꯨꯣ ꯑꯃꯨꯗ꯭ꯔꯣ
ꯑꯩꯗꯤ ꯏꯀꯥꯏꯌꯦꯕ
ꯑꯦ ꯅꯪ ꯏ ꯅꯨ ꯄꯥꯗ ꯐꯥꯎ ꯀꯥꯏꯗꯤ ꯂꯧꯔꯤ ꯑꯗꯨꯗꯤ
ꯏꯕꯥꯅꯤꯗꯤ ꯑꯝꯐꯥꯎꯁꯨ ꯎꯅꯗ꯭ꯔꯤꯌꯦ ꯀꯃꯥꯏꯅ
ꯍꯣꯔꯦꯟꯅ ꯎꯟꯅꯁꯤ ꯑꯗꯨꯗꯤ ꯊꯦꯛ ꯃꯥꯏꯈꯥꯟ ꯃꯐꯝꯐꯝꯗꯣ ꯅ ꯑꯩꯗꯤ ꯎ ꯑꯥ ꯃꯊꯛꯇ ꯂꯩꯕ ꯃꯄꯨꯅ ꯑꯩꯒꯤꯔꯤ ꯊꯧꯕ ꯌꯥꯗꯦ ꯍꯥꯏꯕꯒꯤ ꯑꯩꯗꯤ ꯊꯧꯗꯤꯌꯦ ꯍꯥꯏꯗꯤ ꯊꯕꯛ ꯈꯨꯗꯤꯡ ꯑꯗꯨꯝ ꯑꯦꯛꯁꯤꯗꯦꯟ ꯇꯧꯕ ꯑꯗꯨꯒꯤ ꯌꯥꯗꯕ
ꯑꯁ ꯀꯔꯤ ꯇꯧꯅꯤꯗꯨꯗꯤ ꯑꯗꯨꯗꯤ ꯏꯕꯥꯅꯤꯗꯤ ꯀꯩꯅꯣ ꯎꯝ ꯈꯣꯡꯅ ꯑꯣꯠꯂꯒ ꯆꯠꯄꯗꯣ ꯑꯗꯨꯗ ꯆꯠꯄ ꯇꯥꯔꯦꯅ ꯑꯗꯨꯗꯤ
ꯑꯁ ꯍꯟꯗꯛꯀꯥꯟꯅꯤꯅꯦ ꯒꯥꯔꯤꯗ ꯇꯣꯡꯁꯦ ꯃꯤ ꯌꯥꯝ ꯀꯩꯅꯣ ꯉꯥꯡꯅꯕ ꯑꯗꯨ ꯁꯨꯕꯗꯤꯅꯦ ꯈꯣꯡꯅꯅ ꯆꯠꯄꯗꯣ ꯑꯗꯨꯅ ꯈ꯭ꯋꯥꯏꯗꯒꯤ ꯐꯕꯅꯤ ꯅꯨꯡꯁꯤꯕꯤ
ꯎꯝ ꯑꯗꯨꯗꯤ ꯈꯔ ꯅꯛꯄꯗ ꯆꯠꯇ꯭ꯔꯗꯤ ꯌꯥꯔꯔ ꯊꯥꯛꯄꯗꯤ ꯆꯠꯄ ꯉꯝꯃ
ꯀ ꯑꯩ ꯂꯩꯁꯤꯗꯤ ꯑꯩꯅꯕꯨ ꯄꯨꯗꯣꯏꯅꯦ ꯀꯩꯅꯣ
ꯑꯦ ꯅꯪ ꯌꯥꯝ ꯀꯪꯃꯜꯂꯦ ꯑꯩ ꯄꯣꯕ ꯉꯝꯃꯣꯏ ꯅꯪꯅ ꯑꯩꯅ ꯅꯪ ꯄꯗꯧ ꯃꯥꯜꯂꯦ
ꯑꯩ ꯀꯪꯉꯦ ꯍꯥꯏ ꯋꯥꯅꯤ ꯀꯩꯅꯣ ꯑꯩ ꯏꯁꯥꯗꯤ ꯄꯨꯔꯥ ꯌꯦꯡ ꯌꯦꯡ ꯏ ꯌꯥꯨ ꯅ ꯀꯥꯏꯅ
ꯎꯝ ꯅꯪ ꯑꯣꯛꯆꯥꯛ ꯑꯣꯛꯆꯥꯛ ꯊꯤꯕꯗ ꯗꯤꯟ ꯑꯃ ꯐꯥꯎ ꯄꯨꯕ ꯉꯝꯗ꯭ꯔꯒ ꯑꯩꯉꯣꯟꯗ ꯄꯨꯕ
ꯑꯦ ꯑꯦ ꯑꯦ ꯃꯁꯤꯁ ꯃꯁꯤ ꯌꯥꯌꯥꯟꯗꯅꯦ ꯅꯃ ꯊꯒꯗ
ꯑꯗꯨꯒꯤ ꯅꯠꯇ꯭ꯔꯥ ꯅꯪ ꯑꯩꯅ ꯅꯪ ꯉꯝꯒꯅꯤ ꯍꯥꯏꯕꯒꯤ ꯅꯪ ꯑꯩ ꯅꯪꯉꯣꯟꯗ ꯇꯧꯔꯤꯁꯤꯗꯤ
ꯑꯗꯨꯗꯤ ꯊꯥꯏꯒꯤ ꯑꯣꯏꯔꯤꯅꯤ ꯀꯩꯅꯣ ꯍꯟꯗꯛꯇꯗꯤ ꯑꯩ ꯁꯨꯃꯥꯏꯅ ꯇꯧꯗ꯭ꯔꯦ ꯁꯥꯂ ꯄ ꯁꯥꯥ
ꯅꯪ ꯅꯪ ꯅꯍꯥꯟꯅ ꯊꯟꯅ ꯂꯩꯕ ꯀꯥꯟꯗ ꯕꯨꯠ ꯅ ꯇꯝꯃꯛꯑꯦ ꯍꯥꯏꯕꯗꯣ ꯕꯨꯠꯅ ꯅꯪꯉꯣꯟꯗ ꯈꯪꯍꯜꯂꯦ ꯍꯥꯏꯕꯗ
ꯑꯗ ꯑꯣꯔ ꯑꯦꯗꯤ ꯁꯥꯡꯈꯤ ꯅꯣꯡꯃ ꯀꯣꯟꯅ ꯁꯥꯁꯦ ꯑꯗꯨꯗꯤ ꯏꯕꯥꯅꯤ ꯑꯗꯨꯝ ꯐꯝꯃꯤꯜꯂꯀꯥꯟꯗ
ꯑꯩꯩꯗꯤ ꯇꯥꯅꯤꯡꯕꯅ ꯁꯤꯔꯦ ꯅꯪ ꯅꯍꯥꯟꯗꯒꯤ ꯍꯥꯏꯕꯤꯅꯤ ꯍꯥꯏꯕꯤꯅꯤ ꯍꯥꯏꯒ ꯅꯪꯗꯤ ꯐꯣꯟꯁꯨ ꯑꯁꯨꯝ ꯇꯧꯔꯛꯇꯦ ꯑꯩꯅ ꯅꯪꯒꯤ ꯎꯝ ꯍꯥꯟꯅ ꯇꯧꯔꯛꯄꯅꯦ ꯅꯝꯕꯔꯁꯨ ꯅꯪꯗꯤ ꯑꯩꯉꯣꯟꯗ ꯌꯥꯝ ꯀꯥꯎꯈ꯭ꯔ
ꯑꯁ ꯑꯩꯁꯦ ꯊꯕꯛ ꯌꯥꯝ ꯆꯦꯟꯕꯒꯤꯅꯦ ꯅꯨꯡꯁꯤꯕꯤ ꯁꯥꯎꯅꯤꯡꯀꯣ ꯑꯩꯁꯦ ꯅꯪ ꯑꯩ ꯁꯨꯝꯁꯥ ꯍꯥꯏꯗꯨꯗꯤ ꯑꯩꯈꯣꯏ ꯌꯨꯝꯗꯤ ꯅꯨꯄꯤ ꯂꯩ ꯂꯩꯇꯕ ꯌꯨꯝꯅꯦ ꯑꯗꯣ ꯑꯩꯈꯣꯏꯅꯁꯨ ꯆꯥꯛ ꯊꯣꯡꯕ ꯑꯩꯈꯣꯏꯅꯁꯨ ꯇꯦꯡꯀꯣꯠ ꯅꯨꯡꯁꯥ ꯊꯦꯡꯕ ꯑꯗꯨꯒ ꯋꯥꯏꯗꯨ ꯁꯤꯠꯄ ꯋꯥꯏꯁꯨ ꯂꯩꯕ ꯑꯣꯛꯆꯥꯛꯁꯨ ꯊꯣꯡꯕ ꯎꯛꯆꯥꯛꯁꯨ ꯑꯃꯨꯛꯀ ꯄꯤꯖꯕ ꯉꯥꯅꯨꯡꯒꯤ ꯆꯥꯛ ꯑꯃꯨꯛꯀ ꯊꯣꯡꯕ ꯑꯃꯨꯛꯀ ꯄꯤꯗꯕ ꯃꯇꯝ ꯂꯩꯇꯅꯦ ꯀ ꯐꯕꯤ ꯀ ꯍꯧꯕꯤꯂꯅꯤ ꯐꯔꯦꯀ ꯑꯕ꯭ꯔꯣ
ꯇꯥꯏ ꯇꯥꯏ
ꯑꯣ ꯐꯔꯦꯀꯣ ꯑꯗꯨꯗꯤ ꯑꯗꯨꯒꯣ ꯑꯩ ꯃꯄꯥꯟ ꯑꯇꯪ ꯊꯣꯛꯀꯦꯀꯣ ꯎꯝ
ꯑꯗꯣ ꯀꯩꯅꯣ ꯇꯧꯋꯦ ꯏꯕꯥꯅꯤ ꯐꯣꯟꯁꯦ ꯁꯨꯡꯆꯠꯨꯡ ꯁꯨꯡꯇꯠ ꯇꯠꯇ꯭ꯔꯦ ꯀꯃꯥꯏꯅ ꯇꯧꯅꯤ ꯑꯗꯣ ꯊꯝꯕꯗꯤ ꯌꯥꯕ꯭ꯔꯣ
ꯅꯪ ꯑꯗꯨꯒꯨꯝꯕꯗꯣ ꯉꯥꯡꯕꯅꯦ ꯀꯩꯅꯣ ꯑꯁ ꯅꯪꯁꯤꯁꯨꯊꯧꯅ ꯍꯩꯇꯗ ꯀꯣ
ꯎꯝ ꯑꯩꯁꯨ ꯃꯄꯥꯟ ꯈꯔ ꯊꯣꯛꯅꯤꯡꯕꯗꯧꯅ ꯇꯧꯕ ꯑꯗꯨꯒꯤꯅꯤꯅ
ꯑ ꯊꯣ ꯊꯣ ꯊꯣ ꯃꯅꯨꯡꯗꯀꯥꯗꯣ ꯑꯃꯨꯛ ꯑꯣꯈꯥꯏꯔꯗꯤ ꯕꯦꯔꯥ ꯀꯥꯅꯤ
ꯑ ꯑꯩꯁꯨ ꯊꯣꯛꯏꯀꯣ ꯅꯪ ꯅꯪꯗꯣ ꯊꯣꯛꯂꯨꯀꯣ
ꯍ ꯍ ꯍ ꯍ